ꯇꯥꯏꯌꯦ ꯇꯥꯏꯌꯦ ꯀꯩꯗꯧꯔꯤꯅꯣ
ꯑꯁ ꯍꯧꯖꯤꯛ ꯌꯥꯝ ꯗꯣꯁꯥ ꯌꯥꯝ ꯇꯥꯔꯒ ꯂꯩꯅꯦ
ꯍꯥ ꯍ ꯥꯍꯥ ꯀꯩꯗꯧꯔꯒꯦ
ꯐꯤ ꯁꯨꯁꯤꯔꯥ ꯍꯥꯏꯅ ꯂꯧꯊꯣꯛꯑꯒ ꯏꯁꯤꯡ ꯂꯣꯏ ꯏꯁꯤꯡ ꯂꯩꯗꯕ ꯋꯥꯅꯤꯗ
ꯑꯁ ꯕꯦꯔꯥꯅꯤꯅꯦ ꯗꯨꯗꯤ ꯆꯥꯛ ꯆꯥꯔꯕ꯭ꯔꯣ
ꯎꯝ ꯆꯥꯛꯇꯤ ꯆꯥꯔꯦ ꯅꯣꯏꯗꯤ
ꯑꯩ ꯆꯥꯗ꯭ꯔꯤ ꯂꯥꯝꯗꯦ
ꯗꯥꯏꯇꯤꯡ ꯇꯧꯕꯒꯤꯔꯥ ꯁꯣꯝꯁꯨ
ꯅꯠ ꯅꯠꯇꯦ ꯗꯥꯏꯇꯤꯡ ꯇꯧꯕ ꯅꯠꯇꯦ ꯑꯗꯨꯝ ꯂꯥꯝꯕ ꯀꯥꯟꯗ ꯆꯥꯒꯦ ꯍꯥꯏꯅꯀꯣ
ꯎꯝ ꯃꯥꯅꯦ ꯃꯥꯅꯦ ꯑꯁ ꯉꯁꯤꯒꯤ ꯗꯣꯁꯥꯗꯤ ꯐꯤꯔꯣꯜ ꯐꯖꯅ ꯁꯨꯒꯦ ꯍꯥꯏꯅ ꯂꯩꯕꯗ ꯐꯝꯃꯝꯃꯒ ꯂꯥꯛꯄ ꯀꯥꯟꯗ ꯏꯁꯤꯡ ꯑꯈꯣꯏꯒꯤ ꯑꯈꯣꯏꯒꯤ ꯏꯁꯤꯡ ꯕꯤꯜꯗꯤꯡꯒꯤ ꯏꯁꯤꯡꯗꯣ ꯂꯣꯏꯔꯝꯕ ꯋꯥꯅꯤꯗ ꯇꯣꯞꯄ ꯑꯇꯣꯞꯄ ꯑꯇꯣꯞꯄ ꯀꯥꯡꯕꯨ ꯔꯨꯝ ꯑꯇꯣꯞꯄꯗ ꯂꯩꯕ ꯀꯥꯡꯕꯨꯅ ꯐ ꯂꯣꯏꯅ ꯌꯨꯁ ꯇꯧꯔꯝꯕ
ꯑꯣ ꯇꯣꯇꯤ ꯏꯁꯤꯡꯔꯥ ꯀꯃꯥꯏꯟ ꯇꯧꯕ꯭ꯔꯥ ꯅꯣꯏꯒꯤ ꯀꯃꯥꯏꯟ ꯇꯧꯕ ꯍꯥꯏꯕꯗꯤ
ꯑꯣꯏ ꯇꯣꯇꯤ ꯇꯣꯇꯤ ꯇꯧꯕꯅꯦ ꯍꯥꯏꯗꯤ ꯃ ꯑꯈꯣꯏ ꯄꯨꯂꯞ ꯁꯤꯖꯤꯟꯅꯕ ꯇꯦꯞ ꯐꯤꯛꯁ ꯇꯧꯕꯅꯤꯅꯀꯣ
ꯑꯥ
ꯑꯗꯨꯗ ꯃꯊꯛꯇꯒꯤ ꯂꯣꯏꯅ ꯏꯁꯤꯡ ꯀꯩꯅꯣ ꯇꯧꯕꯗꯣ ꯑꯈꯣꯏ ꯑꯩ ꯍꯥꯟꯅ ꯁꯨꯍꯧꯗ꯭ꯔꯤꯉꯩꯗ ꯃꯣꯏꯅ ꯂꯣꯏꯁꯜꯂꯝꯃꯦ
ꯅꯪ ꯍꯧꯒꯠꯄ ꯊꯦꯡꯕ ꯑꯣꯏꯔꯝꯅꯤ ꯑꯗꯨꯗꯤ
ꯎꯝ ꯍꯧꯒꯠꯄꯗꯤ ꯍꯧꯖꯤꯛꯀꯥꯟ ꯐꯖꯅ ꯊꯦꯡꯕꯅꯤ ꯇꯨꯃꯕꯁꯨ ꯌꯥꯗꯕꯀꯣ ꯍꯧꯖꯤꯛ ꯀꯥꯟꯁꯦ ꯀꯃꯥꯏꯟ ꯇꯧꯗꯣꯏ ꯀ꯭ꯔꯤ ꯇꯧꯔꯤꯔꯥ ꯈꯪꯗꯦ ꯍꯦ ꯑꯗꯨ ꯑꯗꯨꯃꯛꯇꯤ ꯅꯠꯇꯦꯗꯥ ꯍꯥꯏꯕꯗꯤ ꯍꯧꯖꯤꯛꯀ ꯕꯣꯜ ꯌꯦꯡꯉꯒ ꯊꯦꯡꯅ ꯊꯦꯡꯅ ꯇꯨꯝꯕꯗꯣ ꯑꯗꯨꯒꯤ ꯃꯍꯩꯅꯤꯗꯥ ꯅꯣꯡ ꯐꯥꯗꯣꯛ ꯉꯟꯅ ꯇꯨꯝꯒꯦ ꯍꯥꯏꯔꯗꯨ ꯌꯥꯗ꯭ꯔꯦꯅꯦ
ꯈꯪꯗ꯭ꯔꯦꯗ ꯋꯥꯔꯜ ꯀꯞꯁꯨ ꯌꯦꯡꯕꯗꯤ ꯅꯨꯡꯉꯥꯏꯌꯦꯕꯣ ꯑꯩꯈꯣꯏꯗꯤ ꯉꯔꯥꯡ ꯁꯥꯃꯟꯗꯅ ꯄꯨꯡ ꯑꯍꯨꯝ ꯇꯥꯔꯦꯕ ꯇꯨꯝꯕꯗꯣ
ꯎꯝ
ꯍꯨꯝ ꯇꯥꯔꯒ ꯇꯨꯝꯃꯁꯨ ꯑꯃꯨꯛꯀ ꯄꯨꯡ ꯇꯔꯨꯛꯇ ꯍꯧꯒꯠꯇ꯭ꯔꯗꯤ ꯌꯥꯗꯦꯕ ꯑꯩꯁꯤ ꯊꯕꯛ ꯆꯠꯅꯤꯡꯉꯥꯏꯀꯣ
ꯎꯝ ꯑꯁ ꯑꯗꯨꯗꯤ ꯌꯥꯝ ꯋꯥꯔꯝꯅꯤꯅꯦ
ꯑꯗꯣ ꯑꯩꯅ ꯅꯨꯡꯊꯤꯟꯗꯁꯨ ꯇꯨꯝꯕ ꯍꯩꯇꯕ
ꯑꯁ ꯍꯩꯅꯕ ꯍꯩꯅꯕ ꯑꯥ ꯅꯨꯡꯊꯤꯟꯗ ꯇꯨꯝꯕꯁꯦ ꯐꯇꯞ ꯏꯁꯥꯒꯤ ꯏꯁꯥ ꯐꯠꯇꯕꯅꯦ ꯍꯛꯆꯥꯡ ꯅꯨꯡꯉꯥꯏꯇꯕꯅꯦꯕ
ꯃꯤꯠꯇꯤ ꯄꯥꯡꯕ ꯉꯝꯗ꯭ꯔꯦ ꯌꯦꯡꯉꯣ ꯃꯤꯠꯇꯣ ꯀꯩꯅꯣꯃ ꯑꯁ
ꯑꯣ ꯏꯁꯤꯡ ꯏꯁꯤꯡ ꯇꯣꯏꯅ ꯇꯣꯏꯅ ꯀꯩꯅꯣ ꯇꯧ ꯊꯦꯡꯉꯣ ꯈꯔ ꯐ꯭ꯔꯦꯁ ꯑꯣꯏꯅꯕ
ꯇꯥꯔꯦ ꯅꯪꯗꯤ ꯀꯔꯤ ꯏꯟꯁꯥꯡꯅꯣ
ꯉꯁꯤ ꯑꯩꯅ ꯆꯥꯕꯗꯣ ꯑꯩ ꯉꯁꯤꯗꯤ ꯆꯝꯐꯨꯠ ꯑꯣꯏꯅ ꯆꯥꯏꯗ
ꯆꯝꯐꯨꯠ
ꯆꯝꯐꯨꯠ ꯆꯥꯏ
ꯑꯣ ꯍꯥꯋꯦꯅ ꯑꯗꯨꯗꯤ
ꯎꯝ ꯆꯝꯐꯨꯠꯁꯨ ꯍꯥꯎꯕ ꯃꯇꯥꯡ ꯃꯇꯥꯡ ꯂꯩꯕꯅꯦ ꯑꯁ ꯐꯖꯅ ꯇꯨꯝꯗ ꯅꯤꯅ ꯆꯥꯕꯁꯨ ꯆꯥꯅꯤꯡ ꯌꯥꯝ
ꯍꯣꯏ ꯑꯗꯨꯃꯥꯏꯅ ꯑꯣꯏꯕ ꯑꯣꯏꯔꯝꯃꯅꯤ ꯑꯩꯁꯨ ꯇꯨꯝꯗꯕꯒꯤ ꯆꯥꯛ ꯆꯥꯅꯤꯡꯗ꯭ꯔꯦ
ꯎꯝ ꯑꯩꯗꯤ ꯆꯥꯅꯤꯡꯕ ꯃꯇꯝꯗ ꯅꯨꯡꯊꯤꯟ ꯑꯣꯏꯔꯣ ꯅꯨꯡꯗꯥꯡ ꯑꯣꯏꯔꯣ ꯑꯈꯣꯏꯗꯤ ꯍꯦꯛ ꯍꯦꯛ ꯆꯥꯕꯅꯦꯕꯀꯣ
ꯎꯝ
ꯑꯗꯨꯕꯨ ꯑꯗꯨ ꯇꯧꯕꯒꯤ ꯆꯥꯅꯤꯡꯗꯕ ꯃꯇꯝꯗꯗꯤ ꯃꯣꯔꯅꯤꯡ ꯏꯚꯤꯅꯤꯡꯁꯦ ꯆꯥꯛ ꯐꯖꯅ ꯆꯥꯗꯦꯅꯦ ꯍꯥꯏꯕꯗꯤ ꯈꯨꯗꯛ ꯈꯨꯗꯛꯇ ꯃꯔꯛꯇ ꯆꯥꯅꯤꯡꯕ ꯃꯇꯝꯗ ꯐꯖꯅ ꯑꯗꯨꯝ ꯆꯥꯕ ꯑꯗꯨꯅ ꯇꯧꯅꯤ ꯑꯗꯨꯃꯥꯏꯅ ꯇꯧꯅꯤ
ꯈꯪꯗꯦ ꯆꯥꯛꯁꯨ ꯂꯥꯝꯗꯦ ꯑꯁꯦꯡꯕꯀꯣ ꯅꯨꯡꯁꯥ ꯊꯣꯛꯄ꯭ꯔꯣ
ꯑꯁ ꯌꯥꯝ ꯀꯟꯅꯗꯤ ꯊꯣꯛꯇꯦ ꯑꯗꯨ ꯑꯣꯏꯔꯁꯨ ꯌꯥꯝ ꯍ꯭ꯌꯨꯃꯤꯠ ꯑꯣꯏꯕꯗꯣ ꯁꯥꯕꯗꯣ ꯑꯗꯨꯝ ꯇꯧꯔꯒ ꯂꯩ
ꯎꯝ ꯑꯈꯣꯏ ꯂꯩꯕꯁꯦ ꯅꯪꯒ ꯂꯩꯕꯁꯦ ꯃꯥꯟꯅꯔꯝꯒꯗꯧꯕ ꯃꯥꯜꯂꯦ ꯃꯐꯝꯁꯦ
ꯑꯣ ꯀꯅꯥ ꯈꯪꯅꯤ ꯑꯈꯣꯏ ꯕꯤꯜꯗꯤꯡꯗ ꯂꯩꯃꯤꯟꯅꯔꯝꯃꯗꯤ ꯂꯣꯏꯔꯦꯅꯤ
ꯇꯜꯂꯦ ꯑꯗꯨꯕꯨ ꯑꯩꯅ ꯂꯩꯕ ꯔꯦꯟꯗꯗꯤꯀꯣ
ꯎꯝ
ꯅꯨꯄꯥ ꯀꯅꯥꯁꯨ ꯂꯩꯇꯦ ꯔꯦꯟꯒꯤ ꯃꯄꯨꯅꯦꯀꯣ
ꯍꯣꯏ
ꯑꯗꯨ ꯑꯈꯣꯏ ꯈꯛꯇꯅꯦ
ꯑꯗꯨꯗꯤ ꯗꯤ ꯇꯣꯉꯥꯜꯂꯝꯃꯅꯤ ꯑꯈꯣꯏꯗꯤ ꯃꯤ ꯌꯥꯝꯃꯦ
ꯂꯩꯇꯦ ꯍꯥꯏꯕꯗꯤ ꯃꯄꯨ ꯃꯄꯨꯗꯣ ꯃꯆꯥ ꯌꯥꯝꯕ ꯍꯥꯏ ꯃꯆꯥ ꯅꯨꯄꯥ ꯑꯅꯤ ꯀꯣ ꯅꯨꯄꯤ ꯂꯣꯏ ꯂꯧꯈ꯭ꯔꯕꯒꯤ ꯃꯣꯏꯗꯣ ꯁꯥꯕꯒꯤꯔꯥ ꯈꯪꯗꯦ ꯃꯣꯏꯗꯤ ꯕꯤꯜꯗꯤꯡꯗ ꯗ꯭ꯔꯦꯟꯁꯨ ꯄꯤ ꯄꯤꯗꯦ ꯑꯗꯨ ꯂꯩꯕꯁꯨ ꯉꯝꯃꯣꯏꯅꯁꯨ ꯍꯥꯏꯕꯅꯦ ꯑꯩꯉꯣꯟ ꯑꯈꯣꯏꯗꯣ ꯅꯍꯥꯟ ꯍꯧꯖꯤꯛ ꯂꯩꯔꯤꯕ ꯔꯨꯝꯗꯣ ꯑꯃꯈꯛꯇꯅꯦꯕꯀꯣ ꯀꯤꯠꯆꯟꯁꯨ ꯇꯧꯕ ꯑꯗꯨꯒꯤ ꯆꯥꯛ ꯏꯟꯁꯥꯡ ꯊꯣꯡꯕꯒꯤ ꯑꯗꯨꯝ ꯃꯥꯒꯤ ꯃꯅꯝꯒꯨꯝꯕ ꯂꯩꯍꯧꯋꯦꯅ ꯍꯦꯛ ꯍꯦꯛ ꯑꯗꯨꯒꯤ ꯑꯈꯣꯏꯅ ꯀꯤꯠꯆꯟꯒꯤ ꯃꯊꯛꯀꯤꯗꯣ ꯂꯧꯋꯦꯒꯦ ꯍꯥꯏꯕꯅꯦꯕ
ꯎꯝ
ꯄꯨꯅ ꯄꯤꯅꯤꯡꯗꯕꯒꯤꯔꯥ ꯀꯔꯤꯔꯣ ꯈꯪꯗꯦꯂꯣ ꯑꯗꯨꯕꯨꯗꯤ ꯑꯗꯣ ꯅꯣꯏ ꯂꯩꯕ ꯍꯩꯔꯣꯏꯑꯦ ꯌꯥꯝ ꯁꯥꯏꯌꯦ ꯍꯥꯏꯌꯦ
ꯅꯣꯏ ꯅꯣꯏꯗꯤ ꯃꯤ ꯀ꯭ꯌꯥ ꯀ꯭ꯌꯥ ꯂꯩꯕ꯭ꯔꯥ
ꯏꯆꯦ ꯑꯈꯣꯏꯅꯤ ꯈꯇꯅꯦ
ꯀꯩ ꯀꯩ ꯊꯕꯛ ꯇꯧꯔꯒꯦ
ꯏꯆꯦꯗꯤ ꯄ꯭ꯔꯣꯐꯦꯁꯔꯅꯦ
ꯑꯣ ꯑꯣ ꯐꯩꯅꯦ ꯑꯗꯨꯗꯤ
ꯈꯪꯗꯦ
ꯁꯣꯝ ꯗꯤ ꯀ꯭ꯔꯤ ꯇꯧꯕ꯭ꯔꯥ
ꯑꯩ ꯊꯕꯛ ꯇꯧꯗ꯭ꯔꯤ ꯌꯨꯝ ꯑꯗꯨꯝ ꯐꯝꯃ ꯂꯩꯕꯅꯦ
ꯅꯆꯦꯒꯤ ꯃꯇꯧ ꯇꯝꯅꯕ ꯍꯣꯠꯅꯧꯀꯣ
ꯑꯁꯦꯡꯕ ꯍꯣꯠꯅꯕ ꯇꯥꯔꯦ
ꯃꯣꯏꯗꯤ ꯅꯣꯏ ꯅꯆꯦꯗꯤ ꯊꯕꯛ ꯐꯪꯍꯧꯕꯅꯤꯅ ꯍꯧꯖꯤꯛꯗꯤ ꯄꯨꯔꯥ ꯏꯟꯗꯤꯄꯦꯟꯗꯦꯟꯗ ꯂꯩ ꯔꯝꯅꯤꯅꯦ
ꯍꯣꯏ ꯏꯟꯗꯤꯄꯦꯟꯗꯦꯟ ꯋꯨꯃꯦꯟ ꯍꯥꯏꯕꯗꯨ ꯍ ꯍ ꯍ ꯍꯣꯏ ꯅꯨꯄꯤꯁꯤꯡꯖꯦ
ꯑꯗꯨꯒꯤ ꯃꯥꯗꯤ ꯉꯟꯅ ꯆꯠꯂꯦꯕ ꯄꯨꯡ ꯑꯩꯠ ꯊꯥꯔꯇꯤꯒꯨꯝꯕꯗ ꯆꯠꯂꯦꯕꯀꯣ ꯑꯗꯨꯒꯤ ꯆꯥꯛ ꯏꯟꯁꯥꯡ ꯂꯣꯏꯁꯤꯟꯕ ꯈꯣꯠ ꯄꯥ ꯑꯗꯨꯃꯥꯏꯟ ꯇꯧꯕꯒꯤ
ꯑꯣ ꯍꯧꯖꯤꯇꯤ ꯄ꯭ꯔꯣꯐꯦꯁꯥꯔ ꯑꯣꯏꯔꯗꯤ ꯀꯩꯅꯣ ꯑꯦꯛꯖꯥꯝ ꯁꯥꯇ꯭ꯔꯥꯒꯤ ꯑꯦꯛꯖꯥꯝ ꯂꯩꯕ ꯃꯇꯝꯅꯤꯅ ꯗ꯭ꯌꯨꯇꯤ ꯗ꯭ꯌꯨꯇꯤ ꯌꯥꯝ ꯂꯩꯔꯝꯅꯤꯅꯦ
ꯍꯣꯏ ꯗ꯭ꯨꯌꯇꯤ ꯂꯩꯌꯦ ꯍꯣꯏ ꯃꯣꯏ
ꯎꯝ
ꯑꯦꯛꯖꯥꯝ ꯗ꯭ꯌꯨꯇꯤ ꯆꯠꯂꯒ ꯂꯩꯕ ꯃꯥꯜꯂꯦ
ꯑꯝ
ꯑꯗꯨ ꯅꯨꯡꯗꯥꯡꯁꯨ ꯑꯈꯣꯏꯅꯤ ꯇꯨꯝꯗ꯭ꯔꯦꯕ ꯁꯥꯕꯒꯤꯀꯣ ꯑꯗꯨ ꯑꯍꯤ ꯍ ꯈꯪꯗꯦꯗ
ꯑꯈꯣꯏ ꯃꯔꯨꯞ ꯀꯥꯡꯕꯨ ꯍꯧꯖꯤꯛ ꯍꯧꯖꯤꯛꯀꯥꯟ ꯌꯥꯝ ꯑꯦꯛꯖꯥꯝ ꯌꯥꯝ ꯊꯥꯔꯦꯕꯀꯣ
ꯑ ꯑꯍ ꯍ ꯍ
ꯑꯗꯨꯅ ꯌꯥꯝ ꯁꯇ꯭ꯔꯤꯛ ꯑꯣꯏꯕ ꯃꯤ ꯌꯥꯝ ꯊꯦꯡꯅꯩ ꯍꯥꯏꯕ
ꯎꯝ ꯏꯆꯦꯁꯨ ꯄꯤꯛꯑꯁꯨ ꯌꯥꯝ ꯁꯥꯊꯤꯕꯅꯦ ꯃꯈꯣꯟꯗꯣ ꯄꯦꯛ ꯄꯦꯛ ꯂꯥꯎꯕ ꯈꯣꯏꯗꯣ ꯈꯪꯉꯦꯀꯣ ꯃꯤ ꯄꯤꯛꯑꯁꯨ ꯀꯩꯅꯣ ꯇꯧꯕꯗꯨꯅꯦꯕ
ꯅꯨꯄꯤ ꯀꯥꯡꯕꯨꯁꯨ ꯂꯤꯔꯤꯛ ꯁꯨꯃꯥꯏꯅ ꯔꯤꯛ ꯐꯖꯅ ꯇꯝꯊꯔꯒ ꯁꯨꯃꯥꯏꯅ ꯑꯆꯧ ꯃꯤ ꯑꯣꯏꯔꯛꯄꯁꯦ ꯍꯥꯏꯕꯗꯤ ꯚꯦꯂꯨ ꯌꯥꯝ ꯂꯩꯕ ꯔꯦꯁꯄꯦꯛ ꯌꯥꯝ ꯀꯩꯅꯣ ꯃꯒꯨꯟ ꯌꯥꯝ ꯂꯩꯕ ꯑꯣꯏꯅ ꯇꯥꯒꯦꯀꯣ
ꯍꯣꯏ ꯑꯗꯨꯅꯦ ꯅꯨꯄꯤꯗꯤ ꯑꯗꯨꯃꯥꯏꯟ ꯑꯈꯣꯏ ꯑꯈꯣꯏꯔꯣꯝꯗ ꯍꯥꯏꯔꯗꯤ ꯃꯥꯅꯦ ꯍꯧꯖꯤꯛ ꯀꯩꯅꯣ ꯄꯤ ꯑꯩꯩꯁ ꯗꯤꯁꯨ ꯇꯧꯔꯤꯅꯦꯕ ꯃꯥꯗꯣ
ꯑꯝ
ꯗꯤ ꯃꯥ ꯍꯥꯏ ꯂꯣꯏꯗ꯭ꯔꯤ ꯎꯝ
ꯀꯔꯝꯕ ꯂꯥꯏꯟꯗ ꯆꯍꯤ ꯃꯉꯥ ꯆꯍꯤ ꯃꯉꯥ ꯆꯪꯕꯅꯤ ꯍꯣꯏ ꯃꯥꯗꯣ ꯀꯩꯅꯣ ꯑꯥꯔꯤꯖꯥꯕꯇ ꯂꯥꯛꯄ꯭ꯔꯥ ꯅꯠꯇ꯭ꯔꯒ ꯑꯟꯔꯤꯖꯥꯕꯇ ꯇꯧꯕ꯭ꯔꯥ
ꯈꯪꯗꯦ ꯃꯥꯗꯤ ꯃꯦꯗꯤ ꯃꯦꯗꯤꯀꯦꯜ ꯀꯣꯂꯦꯖꯀꯤꯅꯦ
ꯑꯗꯨ ꯑꯣꯏꯔꯁꯨ
ꯈꯪꯗꯦ ꯑꯗꯨꯗꯤ
ꯑꯗꯨ ꯏꯁꯄꯣꯟꯁꯔ ꯍꯥꯏꯕ ꯑꯃ ꯂꯩꯗꯅ ꯅꯠꯇ꯭ꯔꯒ ꯏꯁꯄꯣꯟꯁꯔ ꯇꯧ ꯂꯩꯕ ꯑꯗꯨꯃꯥꯏꯅ ꯑꯩꯒꯤ ꯃꯔꯨꯞꯁꯨ ꯑꯩ ꯒꯤ ꯃꯔꯨꯞꯁꯨ ꯁꯨꯃꯥꯏꯅ ꯑꯗꯨ ꯊꯥꯕꯅꯦꯕꯀꯣ ꯊꯥꯔꯒ ꯁꯦꯂꯦꯛꯁꯟꯗꯤ ꯐꯪꯕꯅꯦ ꯑꯗꯣ ꯃꯥꯗꯣ ꯃꯥꯔꯛ ꯈꯔ ꯅꯦꯝꯕꯒꯤ
ꯑꯣ
ꯇꯧꯕ ꯉꯝꯂꯣꯏ ꯍꯥꯏꯕꯒꯤ ꯃꯥ ꯇꯣꯛꯄꯅꯦꯕꯀꯣ ꯑꯗꯨ ꯇꯝꯕꯗ ꯀꯩꯅꯣ ꯃꯇꯝꯁꯨ ꯌꯥꯝ ꯆꯪꯉꯦ ꯑꯗꯨ ꯀꯩꯅꯣ ꯌꯥꯝ ꯆꯪꯉꯦꯕꯀꯣ ꯑꯗꯨꯒꯤ
ꯍꯣꯏ
ꯁꯞꯄꯣꯔꯠ ꯇꯧꯗ꯭ꯔꯦ ꯁ꯭ꯄꯣꯟꯁꯔ ꯇꯧꯕ ꯂꯩꯇ꯭ꯔꯗꯤ ꯇꯝꯕ ꯋꯥꯏ ꯍꯥꯏꯕꯀꯣ
ꯎꯝ ꯄꯤ ꯍꯩ꯭ꯁ ꯗꯤ ꯇꯧꯕ꯭ꯔꯣ
ꯄꯤ ꯍꯩ꯭ꯁ ꯗꯤ ꯈꯟꯗꯤ ꯑꯗꯨ ꯁꯦꯂꯦꯛꯁꯟꯗꯤ ꯐꯪꯕꯅꯤ ꯇꯝꯗꯤ ꯇꯝꯗ꯭ꯔꯦ ꯗꯨꯒꯤ ꯃꯥ ꯀꯩꯅꯣ ꯍꯧꯖꯤꯛꯇꯤ ꯗꯨꯝ ꯏꯖꯝ ꯊꯥꯔ ꯂꯩꯗ ꯃꯥꯗꯤ
ꯑꯣ ꯈꯪꯗꯦ ꯃꯣꯏꯁꯨ ꯑꯁꯤꯗꯗꯤ ꯃꯥꯖꯨ ꯌꯥꯝ ꯋꯥꯔꯦꯕ ꯊꯥꯕꯅꯤꯅꯀꯣ ꯑꯩ꯭ꯁ
ꯒ꯭ꯌꯥꯟꯒ ꯂꯥꯛꯇ꯭ꯔꯤꯅꯦ
ꯑꯁꯦꯡꯕ ꯑꯩꯗꯤ ꯕꯦꯕꯨꯂꯥ ꯆꯨꯔꯦ ꯍꯥꯏꯗꯤ ꯑꯥꯈꯣꯏ ꯏꯆꯦ ꯎꯝ ꯎꯝ ꯎꯝ ꯎꯝ
ꯅꯨꯡꯊꯤꯟꯗ ꯑꯣꯏꯔꯣ ꯑꯗꯨꯝ ꯁꯥꯏꯕ ꯍꯣꯏꯁꯨ ꯈꯣꯏꯗꯤ ꯕꯤꯜꯗꯤꯡꯗ ꯑꯣꯏꯕꯅꯤꯅ ꯑꯁ ꯅꯨꯡꯗꯥꯡꯅ ꯍꯦꯟꯅ ꯁꯥꯏꯅꯦ
ꯅꯨꯡꯗꯥꯡ ꯉꯁꯥꯏ ꯉꯔꯥꯡ ꯅꯨꯡꯗꯥꯡ ꯇꯨꯝꯕ ꯌꯥꯕ꯭ꯔꯣ
ꯑꯁ ꯇꯨꯝꯕ ꯌꯥꯗꯦ
ꯑꯩꯈꯣꯏꯁꯨ ꯑꯥ
ꯌꯥꯝ ꯑꯁ ꯀꯩꯅꯣ ꯇꯧꯔꯒ ꯂꯩꯕꯅꯦꯕꯀꯣ ꯑꯁ ꯇꯨꯝ ꯇꯨꯝꯒꯦ ꯇꯧꯕꯗ ꯑꯁ ꯃꯤꯠꯁꯦ ꯈꯨꯞꯄ ꯌꯥ ꯗ꯭ꯔꯦꯅꯤ ꯇꯨꯝꯕꯁꯨ ꯐꯖꯅ ꯁꯥꯎꯟ ꯁ꯭ꯂꯤꯞ ꯑꯣꯏꯕ ꯉꯝꯗꯕ
ꯎꯝ ꯑꯁꯦꯡꯕ
ꯀꯩ ꯀꯩꯅꯣ ꯂꯣꯏꯅ ꯈꯪꯕ ꯇꯥꯏꯞꯇ ꯑꯗꯨꯝ ꯇꯧꯒ ꯂꯩꯌꯦꯕ ꯑꯗꯨꯒꯤ ꯇꯨꯝꯕ ꯑꯍꯥꯎ ꯑꯍꯥꯎꯕ ꯆꯥꯔꯁꯨ ꯇꯨꯝꯗꯕꯁꯤꯗꯤꯀꯣ ꯈ꯭ꯋꯥꯏꯗꯒꯤ ꯍꯛꯆꯥꯡ ꯁꯣꯜꯂꯤꯁꯦ
ꯎꯝ
ꯈꯣꯏꯅ ꯑꯍꯥꯎ ꯍꯥꯎꯕ ꯀꯩ ꯀꯩꯅꯣ ꯆꯥꯔꯣ ꯑꯗꯨ ꯐꯖꯅ ꯇꯨꯝꯗ꯭ꯔꯗꯤ ꯚꯦꯂꯨ ꯂꯩꯇꯦ
ꯍꯣꯏ ꯁꯤꯡꯕ ꯑꯥꯈꯣꯏꯁꯨ ꯄꯨꯡ ꯄꯨꯡ ꯑꯍꯨꯝꯗꯅꯦ ꯉꯔꯥꯡ ꯇꯣꯝꯕꯗꯣ
ꯎꯝ
ꯑꯩꯈꯣꯏꯗꯣ ꯑꯦꯁꯤꯁꯨ ꯂꯩꯇꯦ ꯑꯗꯨꯒ ꯀꯨꯂꯔꯁꯨ ꯂꯩꯇꯦꯕꯀꯣ
ꯑꯥ
ꯑꯗꯨ ꯐꯦꯟ ꯑꯃꯈꯛ ꯑꯗꯨꯗꯣ ꯁꯤꯂꯤꯡ ꯐꯦꯟꯅꯦꯕ
ꯑꯩꯈꯣꯏꯁꯨ ꯗꯨ ꯈꯛꯇꯅꯤꯗ
ꯑꯁ ꯑꯗꯨꯒꯤ ꯑꯁ ꯍꯩꯇꯦ ꯍꯦ ꯐꯦꯟꯁꯨ ꯏꯪꯗ꯭ꯔꯦꯃꯦ ꯇꯧꯔꯤꯕꯁꯤꯕꯣ
ꯎꯝ ꯑꯁ ꯑꯗꯨꯗ ꯌꯥꯝ ꯀꯟꯅ ꯊꯥ ꯊꯥꯔꯗꯤ ꯑꯃꯨꯛꯀ ꯂꯣꯛ ꯊꯨꯡꯉꯦ
ꯕꯦꯔꯥꯅꯤ
ꯈꯪꯗ꯭ꯔꯦꯗ ꯁꯤ ꯂꯩꯕꯁꯦ ꯗꯦꯂꯤꯗ ꯂꯩꯕꯁꯦ ꯇꯝꯄꯥꯛꯇ ꯂꯩꯕꯁꯦ ꯌꯥꯝ ꯋꯥꯏ ꯆꯤꯡꯗ ꯑꯃꯨꯛ ꯍꯜꯂꯁꯤꯔ ꯈꯜꯂꯤ
ꯑꯁꯦꯡꯕ ꯆꯤꯡꯗ ꯍꯟꯕꯅ
ꯌꯨꯝꯗ ꯅꯨꯡꯉꯥꯏ ꯅꯨꯡꯉꯥꯏꯅ
ꯍꯣꯏ ꯅꯣꯏꯅ ꯅꯪꯅ ꯂꯩꯕ ꯅꯪꯅ ꯂꯩꯕꯒ ꯑꯩꯅ ꯂꯩꯕꯗꯤ ꯃꯥꯟꯅꯗꯦꯀꯣ ꯅꯪꯅ ꯂꯩꯕ ꯃꯐꯝꯗꯨꯗꯤ ꯌꯥꯝ ꯁꯥꯏꯅꯗꯤ ꯍꯥꯏꯌꯦ
ꯑꯩ ꯑꯩ ꯍꯨꯖꯤꯛ ꯍꯨꯖꯤꯛ ꯂꯩꯕ ꯃꯐꯝꯔꯣ
ꯍꯣꯏ
ꯍꯧꯖꯤꯛꯀꯤ ꯍꯧꯖꯤꯛ ꯂꯩꯕ ꯃꯐꯝꯗꯤ ꯁꯥꯗꯤ ꯁꯥꯏꯅꯦ
ꯍꯣꯏ ꯏꯃꯥꯟꯅꯕꯤꯁꯨ ꯂꯩꯕꯅꯦꯕ ꯑꯥꯗꯀꯣ ꯏꯃꯅꯕꯤꯁꯨ ꯑꯥꯏ ꯃꯥ ꯇꯨꯝꯕ ꯌꯥꯗꯦ ꯈꯣꯠꯇꯦ ꯍꯥꯏꯔ ꯂꯩ ꯃꯥꯗꯤ ꯀꯨꯂꯔꯁꯨ ꯂꯩꯗꯤ ꯂꯩꯌꯦꯕꯀꯣ ꯑꯁꯦꯡꯕ ꯅꯪ ꯀꯨꯂꯔꯒꯨꯝꯕ ꯂꯩꯇ꯭ꯔꯗꯤ ꯋꯥꯔꯝꯃꯅꯤ
ꯨꯀꯨꯂꯔ ꯀꯨꯂꯔ ꯀꯨꯂꯔꯗꯤ ꯂꯩꯇꯦ ꯁꯤꯂꯤꯡ ꯐꯦꯟ ꯑꯗꯨ ꯂꯣꯏꯔꯦ ꯑꯗꯨꯅꯥ ꯏꯔꯨꯕꯁꯤꯗꯤꯀꯣ ꯏꯔꯨꯕꯁꯤꯗꯤ ꯂꯣꯏꯔꯦ ꯑꯗꯨꯝ ꯑꯃꯨꯛ ꯁꯥꯕ ꯂꯨꯕ ꯂꯨꯕ ꯑꯗꯨꯝ ꯇꯧꯔꯒ ꯂꯩꯈ꯭ꯔꯦꯕꯥ ꯍꯥꯏꯕꯗꯤ ꯑꯩꯈꯣꯏꯗ ꯏꯁꯤꯡꯗꯤ ꯑꯦꯕꯥꯏꯂꯦꯕꯜ ꯑꯣꯏꯕꯅꯦꯕꯀꯣ ꯃꯊꯛ ꯃꯈꯥꯗ ꯔꯤꯖꯥꯚꯔ ꯑꯃ ꯊꯝꯃꯦꯕꯥ
ꯍꯣꯏ
ꯍꯦꯛ ꯂꯣꯏꯔꯒ ꯑꯗꯨꯝ ꯍꯥꯟꯅ ꯑꯣꯇꯣꯃꯦꯇꯤꯛ ꯊꯝꯕꯗꯣ ꯍꯧꯖꯤꯛ ꯑꯣꯇꯣꯃꯦꯇꯤꯛꯇꯣ ꯃꯨꯠꯊꯠꯂꯝꯃꯦꯅꯦ ꯃꯣꯏ ꯏꯁꯤꯡ ꯌꯥꯝ ꯁꯤꯖꯤꯟꯅꯔꯦ ꯍꯥꯏꯕꯒꯤ ꯑꯣꯏꯔꯝꯗ꯭ꯔꯥ
ꯑꯣ
ꯗꯨꯒꯤ ꯍꯧꯖꯤꯛꯇꯤ ꯍꯦꯛ ꯂꯣꯏꯔꯒ ꯑꯩꯈꯣꯏꯅ ꯀꯩꯅꯣ ꯇꯧꯕꯅꯦ ꯑꯩꯈꯣꯏꯅ ꯃꯊꯛ ꯃꯈꯥ ꯀꯣꯝꯂꯒ ꯏꯁꯤꯡ ꯏꯁꯤꯡ ꯃꯨꯛꯀ ꯆꯤꯡꯈꯠꯄ ꯁꯨꯃꯥꯏꯅ ꯇꯧꯌꯦꯕ
ꯑꯣ ꯅꯣꯏꯁꯨ ꯀꯨꯂꯔ ꯊꯝꯃꯣꯅꯥ ꯅꯪ ꯀꯅꯥ ꯀꯅꯥ ꯂꯩꯕ꯭ꯔꯥ
ꯑꯩ ꯃꯔꯨꯨꯞ ꯑꯃꯒ ꯂꯩꯌꯦ ꯑꯁ ꯑꯩ ꯔꯨꯝꯗ ꯀꯩ ꯀꯩꯅꯣ ꯌꯥꯝ ꯄꯣꯠꯆꯩ ꯌꯥꯝ ꯆꯤꯟꯕꯗꯣ ꯑꯩ ꯍꯩꯅꯗꯦꯕꯀꯣ ꯗꯨꯒꯤ ꯄꯣꯠꯆꯩ ꯌꯥꯝ ꯂꯩꯅꯤꯡꯗꯕ ꯍꯥꯏꯇꯥꯔꯦ ꯐꯃꯨꯡ ꯐꯥꯎ ꯂꯧꯊꯣꯛꯑꯒ ꯐ꯭ꯂꯣꯔꯗ ꯇꯨꯝꯁꯤꯔꯥ ꯍꯥꯏꯅ ꯈꯜꯂꯤꯕꯅꯤ ꯑꯗꯨ ꯑꯣꯏꯔꯁꯨ ꯈꯔꯗꯤ ꯃꯣꯠꯒꯟꯕ ꯍꯥꯏꯕ ꯇꯥꯔꯦꯅꯦ ꯑꯗꯨꯃꯥꯏꯅ ꯇꯧꯕꯗꯣ ꯇꯨꯝꯕꯗꯗꯤ ꯑꯗꯨꯅ ꯕꯦꯁ ꯇꯨꯝꯕꯗꯗꯤ ꯑꯗꯨꯅ ꯕꯦꯁ ꯇꯥꯕꯀꯣ
ꯑꯁꯦꯡꯕ
ꯍꯧꯖꯤꯛꯀꯥꯟꯖꯦ ꯑꯁ ꯃꯇꯝꯖꯦ ꯌꯥꯝ ꯆꯦꯟꯖ ꯂꯥꯛꯈ꯭ꯔꯦꯅꯦ
ꯍꯣꯏ ꯂꯥꯛꯈ꯭ꯔꯦ
ꯑꯗꯨꯒꯤ
ꯈꯪꯗ꯭ꯔꯦ